ꯍꯜꯂꯣ ꯍꯜꯂꯣ
ꯇꯥꯕ꯭ꯔꯣ
ꯑꯣ ꯇꯥꯏꯌꯦ ꯇꯥꯏꯌꯦ ꯑꯁ ꯋꯥꯔꯤ ꯋꯥꯔꯤ ꯁꯅꯥꯗꯕ ꯀꯣꯏ ꯔꯦꯅꯤ
ꯀꯨꯏꯔꯦ ꯀꯨꯏꯔꯦ ꯈꯪꯍꯧꯗꯅ ꯀꯣꯜꯒ ꯇꯧꯔꯛꯄꯁꯤꯕꯨ ꯀꯔꯤ ꯂꯩꯔꯒꯦ
ꯑꯁ ꯑꯩꯗꯣ ꯍꯟꯗꯛ ꯌꯥꯎꯁꯪꯗꯁꯨ ꯌꯨꯝꯗ ꯊꯣꯛꯂꯛꯍꯧꯗ꯭ꯔꯦ ꯌꯨꯝꯗ ꯌꯥꯝ ꯊꯣꯛꯂꯛꯅꯤꯡꯕꯅꯦ ꯑꯗꯣ ꯑꯩꯗ ꯁꯨꯇꯤ ꯐꯪꯗꯗꯅ ꯊꯣꯛꯂꯛꯇ꯭ꯔꯦ ꯑꯗꯨꯅ ꯌꯥꯎꯁꯪ ꯌꯥꯎꯕꯣ ꯅꯨꯡꯉꯥꯏꯈꯤꯕꯣ ꯍꯟꯗꯛꯁꯦ ꯑꯩꯒꯤ ꯑꯗꯨꯝ ꯋꯥꯔꯤ ꯁꯥꯟꯅꯗꯕꯁꯨ ꯀꯨꯏꯔꯦ ꯀꯃꯥꯏ ꯀꯃꯥꯏ ꯃꯇꯝ ꯇꯝꯒꯦꯅ ꯍꯝꯒꯦꯅ ꯇꯧꯔꯛꯄꯅꯤꯗ
ꯅꯨꯡꯉꯥꯏꯔꯤꯔꯥ ꯅꯨꯡꯉꯥꯏꯇ꯭ꯔꯤꯔꯥ ꯈꯔꯗꯤ ꯅꯨꯡꯉꯥꯏꯕ ꯃꯥꯜꯂꯤ ꯌꯥꯝꯅ ꯀꯩꯅꯣꯗꯤ ꯇꯧꯗꯦ ꯊꯣꯛꯄ ꯍꯥꯏꯁꯦ ꯊꯧꯔꯤꯗꯣ ꯑꯗꯣꯝ ꯊꯥꯕꯜ ꯆꯣꯡꯕꯒꯤ ꯄꯩꯁꯥ ꯈꯥꯏꯗꯕꯅꯤꯅ ꯊꯠꯄꯗꯣ ꯊꯣꯛꯇ ꯌꯥꯗꯕꯩ ꯅꯣꯡ ꯅꯤꯅꯤ ꯊꯠꯄ ꯊꯣꯛ ꯎꯏꯌꯦ ꯒꯥꯔꯤꯗꯣ ꯈꯪꯗꯦ ꯉꯍꯥꯟꯋꯥꯏ ꯍꯥꯏꯗꯤ ꯆꯍꯤꯗꯣ ꯌꯥꯝꯃꯦꯗꯅ ꯑꯩꯈꯣꯏ ꯌꯥꯎꯁꯪ ꯇꯧꯔꯨꯗ꯭ꯔꯤꯁꯦ ꯑꯗꯨꯗꯨꯅꯅꯦ ꯃꯤꯒꯁꯦ ꯑꯗꯨꯝ ꯍꯟꯗꯛꯇꯤ ꯌꯥꯝ ꯂꯥꯛꯅꯩꯌꯦ ꯂꯥꯡꯕ ꯈꯣꯠꯄꯗꯣ ꯀꯣꯏꯏꯅ ꯊꯤꯡꯉꯨꯔꯒ ꯐꯪꯉꯛꯄꯒꯤ ꯑꯗꯒꯤ ꯊꯕꯜ ꯆꯣꯡꯕꯁꯨ ꯑꯗꯨꯝ ꯃꯤ ꯌꯥꯝꯅ ꯀꯩꯅꯣ ꯇꯧꯈꯤ ꯑꯩꯈꯣꯏꯒꯤꯗꯤ ꯀꯥꯏꯗꯣꯏꯩꯅꯣ ꯑꯅꯤꯔꯛꯄꯨ ꯍꯜꯂꯤ ꯑꯍꯥꯟꯕꯒꯤꯗꯨꯅ ꯀꯩꯅꯣ ꯇꯧꯋꯤ ꯇꯧꯗꯦ ꯄꯔꯃꯤꯁꯟ ꯂꯧꯋꯤ ꯇꯧꯗꯦ ꯇꯧꯗꯕꯒꯤ ꯑꯃꯨꯛ ꯊꯨꯒꯥꯏꯗꯅ ꯑꯅꯤꯔꯛꯁꯨ ꯑꯅꯤꯔꯛꯄꯨ ꯆꯣꯡꯉꯤ ꯍꯟꯗꯛꯇꯤ
ꯑꯁ ꯕꯦꯔꯥꯅꯤ
ꯅꯪ ꯁꯨꯇꯤ ꯐꯪꯗꯕ꯭ꯔꯣ ꯍꯟꯗꯛ
ꯑꯥ ꯐꯪꯗ꯭ꯔꯦ ꯍꯟꯗꯛꯇꯣ ꯑꯗꯨꯒꯤꯅꯦ ꯑꯩꯗꯣ ꯌꯥꯝꯗꯤ ꯂꯥꯛꯅꯤꯡꯕꯅꯦꯕ ꯑꯩꯈꯣꯏꯔꯣꯝꯗꯁꯨ ꯊꯥꯕꯜꯗꯣ ꯑꯍꯨꯝꯂꯛꯇ ꯊꯤ ꯁꯤꯜꯂꯦ ꯍꯥꯏꯕ ꯑꯣ ꯑꯩꯗꯣ ꯆꯠꯄ ꯂꯥꯛꯄ ꯐꯪꯗ꯭ꯔꯕꯅꯤꯅ ꯁꯨꯇꯤ ꯐꯪꯗ꯭ꯔꯕꯅꯤꯅ ꯂꯥꯛꯇ꯭ꯔꯦ ꯑꯗꯣ ꯅꯣꯏꯗꯤ ꯌꯨꯝꯗ ꯂꯩꯕꯅꯤꯗ ꯇꯉꯥꯏ ꯐꯗꯅ ꯑꯃꯨꯛ ꯑꯅꯤꯔꯛꯇꯤ ꯆꯣꯡꯉꯝꯅꯤꯅꯅ ꯑꯩꯗꯣ ꯑꯗꯨꯝ ꯈꯜꯂ ꯂꯩꯕ ꯑꯗ ꯀꯃꯥꯏ ꯀꯃꯥꯏꯅ ꯇꯧꯒꯦꯅ ꯇꯛꯄ ꯅꯨꯡꯉꯥꯏꯕ꯭ꯔꯣ ꯈꯣꯠꯄ꯭ꯔꯣꯅ ꯍꯪꯒꯦꯅ ꯁꯨꯝ ꯇꯧꯔꯛꯄꯅꯤꯗ
ꯑꯗꯨꯝꯕꯨꯗꯤ ꯅꯨꯡꯉꯥꯏꯈꯤ ꯑꯗꯨꯝ ꯅꯨꯡꯉꯥꯏꯈꯤ ꯑꯗꯨ ꯈꯪꯗꯦꯅꯦ ꯍꯥꯟꯅ ꯑꯩꯈꯣꯏ ꯑꯥꯗ ꯂꯩꯔꯤꯀꯥꯟꯗ ꯄꯨꯟꯅ ꯄꯪꯁꯣꯟꯅ ꯆꯣꯡꯈꯤꯕꯗꯨꯅꯕꯨ ꯍꯦꯟꯅ ꯅꯨꯡꯉꯥꯏꯕ꯭ꯔꯥ ꯀꯩꯅꯣꯝ ꯇꯧꯋꯤꯗ ꯑꯁ ꯅꯪꯒꯤ ꯊꯥꯕꯜ ꯑꯃꯣꯝ ꯄꯥꯝꯃꯤꯗꯨꯒ ꯍꯟꯗꯛꯀ ꯌꯥꯎ ꯐꯪꯗꯦ ꯍꯥꯏꯁꯦꯅꯨꯡ ꯅꯨꯡꯕꯨ ꯅꯨꯡꯉꯥꯏꯇ ꯅꯦ ꯑꯗꯨꯋꯥꯏꯗ ꯁꯨꯇꯤ ꯐꯥꯎꯕꯗꯁꯨ ꯊꯥꯕꯜꯒꯨꯝꯕꯒ ꯑꯝꯇ ꯁꯤꯟꯗꯕ꯭ꯔꯣ
ꯑꯩꯁꯨ ꯐꯪꯗ꯭ꯔꯦ ꯑꯗꯨꯗꯕꯨ ꯑꯩꯈꯣꯏꯁꯨ ꯁꯤꯜꯂꯛꯈꯤꯅꯤ ꯍꯥꯏꯌꯦ ꯍꯧꯖꯤꯛ ꯌꯥꯎꯁꯪ ꯃꯅꯨꯡ ꯗꯥꯏꯔꯦꯛꯇꯗꯤ ꯁꯤꯜꯂꯔꯣꯏꯅ ꯍꯥꯏꯌꯦꯨꯀꯣ ꯍꯌꯦꯡ ꯆꯩꯔꯥꯎꯕꯒꯨꯝꯕ ꯑꯗꯨꯗ ꯁꯤꯜꯂꯛꯄ ꯌꯥꯏꯌꯦꯅ ꯍꯥꯏꯌꯦ ꯄꯨꯂꯛꯈꯤ ꯑꯗꯨꯕꯨ ꯌꯨꯝꯗ ꯆꯣꯡꯕꯒ ꯁ꯭ꯋꯥꯏꯗ ꯆꯣꯡꯕꯒꯗꯤ ꯃꯥꯟꯅꯗꯦꯗꯅ ꯈꯪꯕꯤꯗ ꯌꯨꯝ ꯗꯥꯏꯔꯤꯦꯛꯇ ꯍꯦꯜꯂꯛꯄ ꯈꯨꯗꯧꯅ ꯇꯥꯎꯋꯦꯅ ꯌꯨꯝꯗ ꯌꯥꯎꯅꯤꯡꯉꯤꯕ ꯑꯗꯨꯒꯤꯅꯤꯗ ꯅꯪ ꯀꯌꯥꯔꯛ ꯆꯣꯡꯍꯧꯋꯦ ꯍꯥꯏꯕ
ꯍꯟꯗꯛꯀꯤꯗꯨ ꯑꯅꯤ ꯑꯍꯨꯝꯂꯛ ꯀꯨꯝꯕꯕꯨꯗꯤ ꯌꯥꯎꯍꯧꯋꯤ
ꯌꯥꯔꯦꯗ ꯑꯗꯨ ꯆꯣꯡ ꯐꯪꯍꯧꯔꯤꯗꯣ
ꯅꯨꯡꯉꯥꯏꯕ ꯃꯈꯜ ꯑꯃꯅꯤ ꯁꯤꯁꯨ ꯑꯗꯨꯅꯤ ꯑꯗꯨ ꯑꯗꯨꯗꯁꯨ ꯍꯦꯛ ꯌꯥꯎꯊꯣꯛꯑꯣ ꯃꯇꯥꯡ ꯆꯥꯕ ꯃꯊꯪꯅꯦ ꯁꯨꯇꯤ ꯐꯪꯉꯀꯥꯟꯗ ꯁꯤꯗ ꯑꯃꯨꯛ ꯌꯥꯎꯔꯒ ꯂꯣꯏꯔꯦ ꯑꯗꯨꯒꯤꯕꯨ ꯑꯗꯨꯗ ꯆꯣꯡꯕꯁꯨ ꯆꯣꯡꯕ ꯃꯈꯜ ꯃꯈꯜꯅꯤ ꯍꯣꯏ ꯁꯤꯗꯅꯕꯨꯗꯤ ꯅꯨꯡꯉꯥꯏꯕ ꯍꯦꯂꯦꯕꯨ ꯑꯗꯨꯁꯨ ꯀꯥꯎꯁꯂꯨꯉꯩꯗ
ꯍꯣꯏ ꯑꯗꯨ ꯀꯩꯅꯣ ꯇꯧꯗ꯭ꯔꯥ ꯅꯪꯣꯏ ꯁꯣꯔꯣꯛꯀ ꯊꯠꯄ ꯊꯣꯛꯇ꯭ꯔꯣ ꯊꯕ ꯆꯣꯡꯕꯒꯤ ꯑꯗꯒꯤ ꯊꯧꯔꯤ ꯊꯠꯇ꯭ꯔꯣ ꯀꯣꯏꯕꯒ ꯆꯠꯇꯔ꯭ꯣꯅꯦ
ꯆꯠꯂ ꯊꯣꯛꯑꯦ ꯊꯣꯛꯑꯦ ꯊꯧꯔꯤ ꯊꯠꯄ ꯊꯣꯛꯑꯦ ꯅꯣꯡꯃ ꯅꯤꯅꯤ ꯅꯨꯃꯤꯠ ꯅꯤꯅꯤꯃꯨꯛ ꯁꯨꯃꯥꯏꯅ ꯊꯠꯂꯦ ꯑꯩꯈꯣꯏꯗꯣ ꯀꯩꯅꯣ ꯇꯧꯕ ꯌꯥꯎꯁꯪꯒꯤ ꯃꯩ ꯊꯥꯔꯒ ꯅꯣꯡꯉꯥꯟꯕꯒ ꯅꯤꯅꯤ ꯍꯨꯝꯅꯤ ꯁꯨꯕ ꯅꯨꯃꯤꯠꯇꯣ ꯑꯗꯨꯒ ꯅꯤꯅꯤ ꯁꯨꯕꯗꯨꯒ ꯑꯩꯈꯣꯏ ꯑꯗꯨꯗ ꯊꯧꯔꯤ ꯊꯠꯄ ꯈꯣꯠꯄ ꯆꯠꯂꯦ ꯑꯗꯨꯒ ꯌꯥꯎꯁꯪ ꯂꯣꯏꯈꯤꯕ ꯅꯨꯃꯤꯠꯇꯨꯗꯅ ꯏꯁꯤꯡꯒ ꯆꯥꯏꯁꯟꯅꯔꯒ ꯒꯥꯔꯤ ꯇꯧꯔꯒ ꯑꯩꯈꯣꯏ ꯀꯣꯏꯕ ꯈꯔ ꯆꯠꯂꯨꯏꯌꯦ ꯑꯁ ꯏꯁꯤꯡꯁꯦ ꯈꯪꯗꯦ ꯂꯝꯕꯤ ꯈꯨꯗꯤꯡꯒꯤꯅꯦ ꯃꯤꯒꯁꯦ ꯍꯥꯡꯗꯦ ꯏꯁꯤꯡ ꯄꯔꯦꯡ ꯄꯔꯦꯡ ꯇꯧꯔꯒ ꯍꯦꯛꯇ ꯐꯔꯤꯕ꯭ꯔꯥ ꯐꯠꯇꯕ ꯏꯁꯤꯡꯗ ꯑꯐꯕ ꯏꯁꯤꯡꯅ ꯈꯪꯗꯦ ꯄꯨꯡꯈꯩꯗꯤ ꯍꯩꯖꯤꯟꯅꯩ ꯅꯨꯡꯉꯥꯏꯕꯕꯨꯗꯤ ꯅꯨꯡꯉꯥꯏꯕꯨ ꯍꯜꯂꯛꯑꯒ ꯏꯁꯤꯡ ꯐꯕ ꯐꯠꯇꯕꯗꯣ ꯈꯪꯗꯕꯒꯤ ꯐꯨꯔꯤ ꯑꯃ ꯐꯨꯠꯇꯣꯛꯇꯅ ꯇꯧꯔꯤꯅꯤꯅꯤ
ꯑꯗꯨ ꯁꯤꯗꯁꯨ ꯃꯄꯥꯟ ꯂꯝꯗꯁꯨ ꯍꯥꯏꯗꯤ ꯃꯣꯏꯗꯤ ꯌꯥꯎꯁꯪꯁꯦ ꯃꯣꯏꯗꯤ ꯍꯣꯜꯂꯤ ꯍꯥꯏꯗꯅ ꯑꯗꯨ ꯃꯣꯏꯁꯨ ꯌꯥꯝ ꯆꯥꯎꯅꯕꯨꯗꯤ ꯄꯥꯡꯊꯣꯛꯏꯔ ꯍꯥꯏꯗꯤ ꯑꯕꯦꯔ ꯇꯩꯅꯕ ꯑꯗꯨꯃꯥꯏꯅ ꯏꯁꯤꯡ ꯆꯥꯏꯁꯟꯅꯕ ꯑꯗꯨ ꯁꯤꯗꯗꯤ ꯃꯣꯏ ꯃꯔꯛꯇꯗꯤ ꯃꯤ ꯃꯔꯛ ꯃꯤ ꯇꯣꯞꯂꯤꯅꯅꯦ ꯌꯥꯎ ꯇ ꯀꯤꯖꯩꯑꯕꯀꯣ ꯑꯗꯨꯅꯅꯦ ꯑꯗꯨꯝꯕꯗꯣ ꯑꯩꯈꯣꯏꯒꯤ ꯂꯝꯗꯅ ꯈꯔ ꯐꯩꯗꯅ ꯍꯥꯏꯗꯤ ꯅꯨꯄꯥꯁꯤꯡꯁꯦ ꯀꯤꯖꯩꯑꯕ ꯑꯗꯨꯅ ꯍꯥꯏꯗꯤ ꯀꯩꯀꯩ ꯇꯧꯔꯛꯀꯗ꯭ꯔꯥ ꯑꯗꯨꯅ ꯌꯥꯎꯍꯧꯗ꯭ꯔꯦ ꯌꯨꯝ ꯍꯜꯂꯛꯑꯒ ꯑꯣꯏꯅ ꯇꯧꯔꯒꯦꯗ ꯑꯩꯁꯨ ꯁꯦꯟ ꯊꯛꯄꯗꯣ ꯌꯥꯝ ꯕꯅꯤꯅꯦ ꯑꯩꯈꯣꯏ ꯅꯣꯡꯒꯤꯁꯨ ꯅꯣꯡ ꯅꯤꯅꯤꯗꯤ ꯊꯣꯛꯑꯦ ꯍꯥꯏꯌꯦ ꯊꯥꯕꯜ ꯆꯣꯡꯕꯒꯨꯝꯕꯗ ꯈꯔ ꯃꯇꯦꯡ ꯄꯥꯡꯅꯕꯅꯦꯅ ꯑꯣ ꯏꯁꯄꯣꯔꯠꯁꯀꯤ ꯇꯧꯗ꯭ꯔꯣ ꯅꯣꯏꯒꯤꯗꯤ
ꯇꯧꯋꯦ ꯇꯧꯋꯦ ꯏꯁꯄꯣꯔꯠꯀ ꯍꯟꯗꯛꯇꯤꯅꯦ ꯌꯥꯝ ꯆꯥꯎꯅ ꯇꯧꯋꯦ ꯃꯩꯔꯥ ꯄꯥꯏꯕꯤꯗꯒꯤ ꯀꯩꯗꯒꯤ ꯍꯟꯗꯛꯇꯤ ꯃꯤꯈꯩꯁꯦ ꯈꯪꯗꯦꯗ ꯏꯁꯄꯣꯔꯠ ꯃꯃꯥꯡꯗꯤ ꯌꯥꯎꯔꯁꯨ ꯍꯥꯏꯗꯤ ꯂꯥꯟꯗꯧ ꯆꯍꯤ ꯑꯅꯤꯃꯨꯛ ꯃꯃꯥꯡꯒꯤꯗꯣ ꯌꯥꯎꯔꯒꯁꯨ ꯃꯤꯈꯩꯗꯣ ꯀꯗꯣ ꯂꯣꯝꯗ ꯊꯧꯔꯤ ꯊꯠꯄ ꯑꯗꯒꯤ ꯑꯃ ꯑꯃꯗꯅ ꯍꯦꯟꯅ ꯊꯋꯥꯏ ꯌꯥꯎꯅꯕꯅꯦꯕ ꯑꯗꯣ ꯍꯟꯗꯛꯇꯤ ꯑꯉꯥꯡꯈꯩꯗꯣ ꯂꯣꯏꯅꯅꯦ ꯊꯧꯔꯤ ꯊꯛꯄꯨꯗꯤ ꯊꯠꯂꯦ ꯑꯗꯨ ꯑꯣꯏꯔꯁꯨꯅꯦ ꯑꯌꯥꯝꯕꯅ ꯏꯁꯄꯣꯠ ꯂꯣꯝꯗꯒ ꯌꯥꯝ ꯌꯥꯎꯅꯩꯌꯦ ꯃꯩꯔꯥ ꯄꯥꯏꯕꯤꯗꯒꯤ ꯀꯩꯗꯒꯤ ꯃꯤ ꯈꯨꯌꯥꯝ ꯑꯃꯅꯦ ꯍꯟꯗꯛꯇꯤ ꯌꯦꯡꯕꯁꯨ ꯀꯌꯥꯝ ꯅꯨꯡꯉꯥꯏꯈ꯭ꯔꯦ ꯀ꯭ꯂꯕꯅꯁꯨ ꯈꯔ ꯐꯖꯅ ꯁꯤꯂꯦ ꯍꯟꯗꯛꯇꯤ ꯁꯤꯟꯕ ꯈꯣꯠꯄꯗꯣ ꯑꯗꯨꯅ ꯌꯥꯝ ꯅꯨꯡꯉꯥꯏ
ꯑꯩꯈꯣꯏꯔꯣꯝꯒꯤ ꯏꯁꯄꯣꯔꯠꯁ ꯇꯧꯋꯦ ꯍꯟꯗꯛꯇꯤ ꯀꯨꯏꯔꯦ ꯍꯥꯏ ꯑꯃ ꯇꯧꯨꯗꯕ ꯍꯥꯏ ꯑꯗꯣ ꯀꯣꯔꯣꯅꯥꯁꯨ ꯂꯩꯈꯤꯕ ꯑꯗꯨꯒ ꯁꯨꯝ ꯃꯅꯤꯄꯨꯔꯒꯤ ꯐꯤꯕꯝ ꯐꯠꯇꯕꯗꯒꯤ ꯑꯗꯨ ꯍꯟꯗꯛꯇꯤ ꯆꯥꯎꯅ ꯇꯧꯋꯦ ꯍꯥꯏꯌꯦ ꯑꯗꯨꯅ ꯑꯩꯈꯣꯏꯒꯤ ꯏꯅꯥꯎꯅꯨꯄꯤꯁꯨ ꯌꯥꯎꯋꯦ ꯍꯥꯏ ꯃꯥ ꯃꯤ ꯏꯁꯄꯣꯔꯠꯁ ꯌꯥꯝꯅ ꯄꯥꯝꯖꯕꯅꯦꯕ ꯑꯗꯨꯅ ꯏꯁꯄꯣꯔꯠꯁ ꯏꯚꯦꯟ ꯌꯥꯝ ꯌꯥꯎꯋꯦ ꯍꯥꯏꯌꯦ ꯃꯥꯗꯤ ꯃꯊꯪꯁꯦ ꯑꯗꯨꯅ ꯏꯁꯄꯣꯔꯠꯁ ꯏꯕꯦꯟꯠ ꯌꯥꯝ ꯌꯥꯎꯋꯦ ꯍꯥꯏ ꯃꯥꯗꯤ ꯃꯊꯡ ꯆꯍꯤ ꯃꯥꯅ ꯍꯥꯏꯅꯩ ꯑꯩꯁꯨ ꯂꯥꯛꯑꯣ ꯌꯥꯎꯁꯦ ꯑꯗꯨ ꯃꯥꯗꯤ ꯍꯟꯗꯛ ꯄ꯭ꯔꯥꯏꯖ ꯀꯌꯥꯝ ꯐꯪꯉꯦ ꯍꯥꯏꯌꯦ ꯑꯁ ꯑꯩꯈꯣꯏ ꯃꯥ ꯑꯣꯏꯔꯒꯗꯨ ꯕꯣꯜ ꯁꯥꯟꯅꯕ ꯌꯥꯎꯗꯅ ꯌꯥꯝ ꯇꯧꯕꯅꯦ ꯈꯣꯡꯆꯠ ꯉꯝꯗꯗꯅꯕ ꯌꯥꯎꯁꯪ ꯂꯣꯏꯔꯛꯄꯗ ꯀꯨꯝꯍꯩ ꯑꯃ ꯇꯥꯏ ꯍꯥꯏ ꯑꯩꯗꯤ ꯌꯦꯡꯅꯤꯡꯕꯅ ꯃꯣꯏꯒꯤ ꯚꯤꯗꯤꯑꯣ ꯃꯅ ꯊꯥꯔꯛꯄꯗꯣ ꯑꯗꯨ ꯌꯦꯡꯉꯒ ꯑꯣꯏꯅ ꯈꯥꯡꯉꯕꯅꯦ ꯃꯊꯪ ꯆꯍꯤꯁꯦ ꯑꯩ ꯂꯥꯏ ꯈꯨꯔꯝꯃꯤꯠꯅꯦ ꯁꯨꯇꯤ ꯐꯪꯖꯕ ꯑꯣꯏꯒꯦ ꯌꯨꯝ ꯆꯠ ꯐꯪꯅꯕ
ꯑꯗꯨꯅꯦ ꯑꯗꯨꯅꯦ ꯌꯥꯝꯅ ꯅꯨꯡꯉꯥꯏꯈ꯭ꯔꯖꯥꯠꯅꯤ ꯍꯥꯏꯗꯤ ꯃꯧꯈꯩ ꯊꯣꯡꯉ ꯍꯥꯟꯅ ꯀꯩꯁꯨꯝ ꯁꯥꯟꯅꯕ ꯈꯣꯠꯄꯗꯨ ꯌꯥꯎꯕ ꯅꯠꯇꯦꯕ ꯊꯕꯛ ꯏꯪꯈꯥꯡ ꯈꯔ ꯇꯧꯔꯒ ꯑꯃꯊꯂꯒ ꯄꯨꯡꯂꯩ ꯂꯩꯕ ꯋꯥꯅꯤ ꯑꯗꯣ ꯌꯥꯎꯁꯪꯒꯅꯤꯡꯕꯗꯗꯤ ꯀꯩꯅꯣꯕꯨ ꯇꯧꯕ ꯆꯐꯨ ꯊꯨꯒꯥꯏꯕꯤꯕꯨ ꯇꯧꯕ꯭ꯔꯣ ꯑꯗꯒꯤ ꯐ꯭ꯂꯦꯛ ꯀꯩꯀꯥ ꯇꯧꯔꯒ ꯇꯧꯕꯗꯨꯅꯦ ꯑꯗꯩ ꯐꯨꯠꯕꯣꯜ ꯁꯥꯟꯅꯕꯤꯌꯨ ꯉꯥꯅꯨ ꯐꯥꯕꯤꯅꯒ ꯌꯦꯡꯕ ꯅꯨꯡꯉꯥꯏꯔꯤꯕ ꯑꯂꯨ ꯀꯨꯟꯕꯤꯒꯗꯣ ꯈꯪꯗꯦ ꯃꯣꯏ ꯃꯁꯦ ꯀꯣꯏꯁꯟꯅꯔꯒꯅꯦ ꯑꯗꯨꯝ ꯉꯥꯏꯍꯥꯛ ꯋꯥꯕ ꯈꯣꯠꯄ ꯂꯩꯔꯁꯨ ꯄꯨꯡꯀꯥꯎ ꯍꯩ ꯀꯥꯎꯋꯏꯗ ꯃꯣꯏ ꯑꯗꯨꯃꯥꯏꯅ ꯌꯦꯡꯉꯨꯕꯗ ꯑꯗꯨꯅ ꯅꯣꯛꯊꯣꯛꯅꯔꯒ ꯑꯃ ꯇꯧꯒ ꯅꯨꯡꯉꯥꯏꯕ ꯖꯥꯠꯅꯤꯗ ꯂꯩꯁꯥꯕꯤꯒ ꯃꯧꯒ ꯊꯧꯊꯤ ꯆꯤꯡꯅꯕꯤ ꯈꯣꯠꯄꯤꯒ ꯇꯧꯋꯤ ꯑꯗꯣ ꯑꯩꯈꯣꯏꯅ ꯑꯃꯨꯛꯇꯪꯕꯨꯗꯤ ꯉꯝꯃꯤꯕ ꯑꯍꯨꯝ ꯂꯧ ꯆꯤꯡꯅꯕꯗꯣ ꯃꯧꯅ ꯂꯣꯏ ꯉꯝꯃꯤꯗ ꯃꯁꯥꯗꯣ ꯃꯣꯏꯅ ꯂꯣꯏꯅ ꯐꯕꯅꯔ ꯀꯩꯅꯣ ꯍꯩꯕꯅꯔ ꯀꯩꯅꯣ ꯈꯪꯗꯦ ꯃꯣꯏꯅ ꯂꯣꯏ ꯉꯝꯈ꯭ꯔꯦ
ꯍꯣꯏꯅꯦ ꯑꯗꯨꯗꯤ ꯃꯧꯅ ꯑꯗꯨꯣꯡꯕ ꯇꯥꯕ ꯃꯁꯥ ꯐꯕꯁꯨ ꯃꯣꯏꯅ ꯍꯦꯜꯂꯕꯅꯤꯅ ꯑꯁ ꯑꯩꯁꯨꯅꯦ ꯅꯍꯥꯟꯋꯥꯏ ꯆꯍꯤ ꯑꯃꯅꯤꯅꯤꯒꯤ ꯃꯃꯥꯡꯗ ꯊꯕꯏ ꯆꯤꯡꯕꯁꯨ ꯌꯥꯎꯋꯦ ꯑꯗꯒꯤ ꯉꯥꯅꯨ ꯐꯥꯕꯤꯒ ꯌꯥꯎꯏꯤꯅꯦ ꯃꯤꯠꯁꯦ ꯄꯨꯟꯁꯤꯜꯂꯒ ꯃꯌꯥꯝ ꯊꯛꯅ ꯀꯣꯏꯁꯤꯜꯂꯒ ꯇꯧꯕꯤꯗꯣ ꯑꯗꯣ ꯑꯁ ꯃꯤꯠ ꯎꯁꯜꯂꯒ ꯇꯧꯕꯅꯤꯅꯅꯦ ꯀꯣꯛꯁꯦ ꯉꯥꯎꯗꯅ ꯑꯩꯒꯤꯅꯦ ꯂꯣꯏꯗ꯭ꯔꯤꯉꯩꯗ ꯑꯗꯨꯝ ꯊꯣꯛꯂꯛꯑꯦ ꯑꯗꯨꯗ ꯊꯔꯤꯛ ꯆꯤꯡꯕꯤꯒ ꯌꯥꯎꯕꯗꯣ ꯑꯁ ꯃꯧꯒ ꯆꯤꯡꯅꯕꯗꯤ ꯌꯥꯝ ꯋꯥꯏꯑꯦ ꯀꯩꯅꯣ ꯃꯣꯏꯗꯤ ꯃꯁꯥ ꯐꯕꯅꯤꯅ ꯑꯩꯈꯣꯏꯒꯤ ꯂꯩꯩꯁꯥꯕꯤ ꯑ ꯄꯦꯠ ꯄꯦꯠ ꯂꯥꯎꯕ ꯉꯥꯛꯇꯅꯦ ꯑꯗꯨꯅ ꯃꯧꯒꯗꯤ ꯀꯅꯥ ꯉꯝꯅꯤꯗꯅ ꯃꯧꯅ ꯑꯗꯨꯝ ꯀꯥꯏꯌꯦ ꯑꯗꯣ ꯌꯥꯝ ꯅꯨꯡꯉꯥꯏꯗ ꯍꯅꯨꯕꯤꯈꯩꯒꯤꯁꯨ ꯃꯧꯒꯤꯁꯨ ꯆꯐꯨ ꯆꯐꯨꯗꯨ ꯀꯣꯛꯇ ꯏꯁꯤꯡ ꯍꯥꯞꯄꯒ ꯞꯨꯕꯗꯣ ꯌꯥꯝ ꯅꯨꯡꯉꯥꯏꯕ ꯅꯣꯏꯗꯤ ꯇꯧꯗ꯭ꯔꯣ ꯑꯗꯨꯗꯣ
ꯇꯧꯏꯤ ꯇꯧꯏꯤ ꯅꯨꯡꯉꯥꯏꯈ꯭ꯔꯖꯥꯠꯅꯤ ꯄꯨꯕꯗꯣ ꯍꯦꯛ ꯍꯧꯔꯛꯄꯒ ꯀꯥꯏꯕꯅ ꯀꯥꯏꯕ ꯑꯁ ꯈꯨꯅꯨꯡꯉꯥꯏ ꯑꯃꯅꯤ ꯑꯃꯨꯛ ꯈꯪꯗꯦ ꯃꯣꯏꯁꯨꯅꯦ ꯑꯉꯥꯡ ꯃꯆꯥ ꯂꯣꯏ ꯑꯣꯜꯂꯦ ꯑꯗꯨꯝ ꯀꯥꯟꯗꯨꯗꯗꯤ ꯑꯗꯣꯒꯨꯝ ꯅꯪꯅ ꯍꯥꯏ ꯀꯨꯝꯗꯅ ꯑꯗꯨꯋꯥꯏ ꯅꯦ ꯀꯩꯅꯣ ꯇꯧꯕ ꯈꯣꯠꯄꯒꯗꯤ ꯌꯥꯎꯔꯨꯅꯤꯗ ꯍꯣꯏ ꯑꯩꯈꯣꯏ ꯁꯣꯝꯗꯒꯤ ꯂꯥꯛꯄ ꯃ ꯁꯦꯠ ꯑꯃꯅꯤ ꯑꯗꯨꯃꯥꯏꯅ ꯑꯕꯦꯔꯒꯨꯝꯕ ꯇꯩꯅꯕ ꯈꯣꯠꯄꯕꯨꯗꯤ ꯑꯗꯨꯅ ꯃꯈꯜ ꯑꯃꯅꯤ ꯑꯗꯣ ꯑꯁꯣꯝꯒꯤꯗꯤ ꯍꯣꯂꯤꯒ ꯇꯧꯕꯗꯣ ꯃꯣꯏꯗꯤ ꯃꯤ ꯍꯥꯏꯔ ꯈꯪꯗꯦ ꯑꯩꯈꯣꯏ ꯁꯤꯗꯁꯨ ꯃꯤ ꯌꯥꯝ ꯊꯣꯛꯄꯗꯤ ꯊꯣꯛꯏ ꯑꯩꯈꯣꯏ ꯃꯤ ꯌꯥꯝ ꯊꯣꯛꯑꯦ ꯍꯥꯏꯔꯒꯁꯨ ꯂꯩꯀꯥꯏꯒꯤ ꯂꯩꯔꯛꯀꯤ ꯈꯨꯟꯒꯤ ꯑꯗꯨꯃꯥꯏꯅ ꯇꯧꯕꯩ ꯋꯥꯅꯤ ꯑꯥꯗꯗꯤ ꯄꯨꯔꯥ ꯀꯔꯥꯏ ꯀꯔꯥꯏꯗꯅꯣ ꯃꯤꯗꯣ ꯍꯨꯞꯞꯄꯒ ꯄꯨꯔꯥ ꯀꯩꯊꯦꯜ ꯀꯥꯕꯕꯁꯤꯦ ꯃꯉꯥꯏꯔꯦ ꯀ꯭ꯔꯤ ꯀ꯭ꯔꯤꯅꯉꯩ ꯇꯧꯕꯅꯤꯅꯅꯦ ꯇꯧꯔꯨꯅꯨ ꯀꯅꯥꯅ ꯇꯝ ꯉꯝꯕ ꯅꯠꯇꯦ ꯃꯣꯏꯗꯤ
ꯑꯗꯨꯅꯦ ꯍꯦꯛ ꯀꯤꯖꯩꯌꯦ ꯑꯗꯨꯅ ꯑꯁ ꯑꯩꯒꯤ ꯌꯨꯝꯗꯣ ꯐꯖꯅ ꯊꯣꯛꯂꯛꯑꯀꯥꯟꯗ ꯐꯖꯅ ꯑꯦꯟꯖꯣꯏ ꯇꯧꯔꯒꯦꯅ ꯈꯜꯂꯕ ꯑꯗꯣ ꯍꯧꯖꯤꯛꯇꯤ ꯑꯁ ꯌꯥꯎꯁꯪ ꯂꯣꯏꯈ꯭ꯔꯕꯅꯤꯅ ꯌꯥꯎꯁꯪ ꯂꯣꯏꯈꯁꯨ ꯊꯥꯕꯜꯁꯦ ꯑꯗꯨꯝ ꯆꯣꯡꯅ ꯗꯥꯏ ꯑꯗꯣ ꯍꯟꯗꯛ ꯆꯍꯤꯗꯤ ꯆꯣꯡꯉꯨꯕꯣ ꯀꯃꯥꯏꯅ ꯇꯧꯒꯦ
ꯆꯣꯡꯅꯩꯌꯦ ꯆꯣꯡꯅꯩꯌꯦ ꯆꯩꯔꯥꯎꯕ ꯒꯧꯔꯒꯤ ꯐꯥꯎꯕꯗꯤ ꯑꯗꯨꯝ ꯆꯣꯡꯗꯧꯔꯤꯕ ꯃꯥꯜꯂꯦ ꯍꯣꯏ ꯑꯗꯨꯗꯣ ꯃꯣꯏꯗꯣ ꯈꯔ ꯑꯊꯤꯡ ꯑꯔꯥꯛꯀꯗꯤ ꯈꯔꯗꯤ ꯇꯧꯅꯕꯅꯤ ꯁꯨꯃꯥꯏ ꯁꯨꯃꯥꯏꯅꯗ ꯑꯣꯏꯔꯁꯨ ꯑꯗꯨꯝ ꯊꯤꯡꯉꯦ ꯑꯗꯨ ꯉꯥꯏ ꯑꯃ ꯑꯃ ꯏꯔꯥꯡꯅ ꯀꯩꯅꯣ ꯇꯧꯋꯦ ꯍꯥꯏꯔꯒꯁꯨ ꯑꯗꯨ ꯈꯪꯗꯦ ꯃꯤꯈꯩꯒꯤꯁꯨ ꯁꯨꯝ ꯑꯗꯨꯝꯕꯗꯨ ꯌꯥꯎꯗ꯭ꯔꯁꯨ ꯋꯥꯈꯜꯁꯦ ꯏꯐ ꯐꯛꯆꯜꯂꯒ ꯂꯩꯗꯅ ꯑꯗꯨꯅꯁꯨ ꯑꯊꯤꯡꯕ ꯃꯔꯛꯇꯨꯗ ꯃꯣꯏꯅ ꯑꯗꯨꯝ ꯉꯥꯛꯑꯒ ꯈꯔ ꯈꯔꯗꯤ ꯀꯩꯅꯣ ꯇꯧꯋꯦ ꯀꯧꯔ ꯐꯥꯎꯕꯗꯤ ꯑꯗꯨꯝ ꯆꯣꯡꯗꯧꯕ ꯃꯥꯜꯂꯦ ꯑꯗꯨꯒꯤ ꯃꯇꯨꯡꯗꯒꯤꯗꯤ ꯀꯅꯥꯝ ꯗꯗ ꯑꯌꯥꯕ ꯄꯤꯔꯔꯣꯏ ꯈꯣꯠꯂꯣꯏ ꯑꯅ ꯏꯁꯩ ꯀꯩꯀꯥ ꯇꯧꯕ ꯈꯣꯠꯄꯗꯣ ꯑꯗꯨꯐꯥꯎ ꯃꯅꯨꯡꯗꯗꯤ ꯂꯣꯏꯅ ꯇꯧ ꯈꯣꯠꯂꯨ ꯀꯥꯏꯅ ꯇꯧꯔꯒ ꯇꯧꯅꯔꯤꯌꯦ
ꯍꯣꯏꯅꯦ ꯑꯗꯨꯅꯦ ꯍꯧꯖꯤꯗꯤ ꯌꯥꯎꯁꯪꯗꯨ ꯆꯣꯡꯕꯗꯁꯨ ꯆꯩꯔꯥꯎꯕ ꯅꯨꯃꯤꯠ ꯅꯨꯃꯤꯠꯇꯣ ꯆꯣꯡꯉꯗꯤ ꯑꯗꯨ ꯈꯛꯇꯪ ꯆꯣꯡꯕꯗꯤ ꯐꯗꯧꯕ ꯅꯠꯇ꯭ꯔꯗꯤꯅꯦ ꯑꯇꯣꯞꯄ ꯅꯨꯃꯤꯠꯇꯗꯤ ꯑꯃꯨꯛꯅꯦ ꯍꯥꯏꯗꯤ ꯆꯣꯡꯕꯗ ꯅꯨꯡꯉꯥꯏꯇꯕꯀꯣꯍ ꯍꯔꯥꯎꯗꯨ ꯂꯣꯏꯔꯕꯅꯤꯅ ꯃꯔꯝꯗꯣ ꯏ ꯆ ꯆꯗꯕ ꯑꯣꯏꯅꯤꯡꯉꯦꯕꯀꯣ ꯑꯩꯅꯁꯨ ꯑꯗꯨ ꯍꯥꯏꯗꯤ ꯃꯌꯥꯝꯅ ꯑꯃ ꯁꯥꯥꯎꯕꯤꯁꯤꯁꯨ ꯁꯣꯝ ꯊꯣꯛꯄꯅꯦꯕ ꯅꯤꯌꯣꯝ ꯇꯥꯗꯕ ꯊꯕꯛ ꯑꯃ ꯇꯧꯔꯛꯄꯒꯤꯅꯦ ꯑꯗꯨꯗ ꯁꯣꯡꯝꯁꯨ ꯆꯣꯡꯅꯤꯡꯕꯩꯅꯦ ꯅꯍꯥꯁꯤꯡꯁꯤꯅꯁꯨ ꯑꯗꯨ ꯑꯍꯟꯁꯤꯡꯁꯤꯅꯁꯨ ꯍꯥꯏꯗꯤ ꯀꯨꯝꯍꯩꯔꯥꯎ ꯃꯇꯝꯗ ꯍꯦꯟꯗꯣꯛꯈ꯭ꯔꯕꯅꯤꯅ ꯂꯦꯞꯄ ꯈꯣꯠꯂꯣ ꯍꯥꯏꯅꯤꯡꯕꯅꯦ ꯑꯗꯨꯕꯨ ꯑꯃꯅ ꯆꯨꯝꯃꯤ ꯑꯃꯅ ꯂꯥꯛꯃꯤꯁꯦ ꯍꯥꯏꯅꯤꯡꯉꯥꯏ ꯈꯪꯗꯦꯅ ꯑꯩꯈꯣꯏꯁꯨ ꯍꯦꯛꯇ ꯆꯣꯡꯅꯤꯡꯉꯤꯗꯨꯅꯤ ꯆꯞ ꯃꯥꯟꯅꯩ ꯃꯌꯥꯝꯒ ꯃꯥꯟꯅꯅ ꯑꯗ ꯑꯍꯜꯁꯤꯡꯅ ꯀꯨꯏꯅ ꯂꯥꯡꯃꯜꯂꯤ ꯍꯔꯥꯎꯏ ꯍꯥꯏꯕꯒꯤ ꯁꯥꯎꯕꯩ ꯋꯥꯅꯤꯅꯦ ꯈꯪꯗꯦꯗꯕ ꯑꯩꯈꯣꯏꯁꯨ ꯅꯍꯥꯅꯤꯅ ꯍꯦꯛꯇ ꯌꯥꯎꯅꯤꯡꯉꯦꯀꯣ ꯃꯥꯏ ꯍꯔꯥꯎꯕꯁꯦ
ꯑꯗꯨꯅꯦ ꯑꯗꯨꯅꯦ ꯑꯗꯣ ꯍꯟꯗꯛꯇꯤ ꯈꯔꯕꯨꯗꯤ ꯑꯗꯨꯝ ꯐꯖꯔꯕꯅꯤꯗ ꯍꯥꯏꯗꯤ ꯑꯗꯨꯝ ꯈꯪꯗꯦ ꯉꯥꯛ ꯁꯦꯟꯕ ꯑꯣꯏꯔꯣ ꯁꯦꯠ ꯆꯥꯕ ꯑꯣꯏꯔꯣ ꯃꯤꯅ ꯌꯦꯡꯕ ꯅꯨꯡꯉꯥꯏꯔꯣꯏꯗꯕ ꯇꯧꯕ ꯌꯥꯔꯣꯏ ꯈꯣꯠꯄ ꯌꯥꯔꯣꯏꯅ ꯍꯥꯏꯕꯗꯤ ꯃꯌꯥꯝꯗꯤ ꯂꯛꯄꯅꯤꯅ ꯍꯦꯛꯇ ꯊꯄ ꯆꯥꯕꯗ ꯑꯣꯏꯔꯁꯨ ꯌꯦꯡꯕ ꯅꯨꯡꯉꯥꯏꯇ꯭ꯔꯗꯤ ꯀꯩꯅꯣ ꯇꯧꯗꯦꯗꯅ ꯑꯗꯒꯤ ꯑꯉꯥꯡ ꯃꯆꯥ ꯃꯆꯥꯅꯒ ꯑꯃ ꯑꯃ ꯇꯧꯕꯗꯣ ꯑꯗꯨ ꯍꯟꯗꯛꯇꯤ ꯌꯥꯔꯔꯣꯏ ꯈꯣꯠꯂꯔꯣꯏ ꯑꯉꯥꯡꯅ ꯑꯉꯥꯡꯒꯤ ꯗ꯭ꯔꯦꯁ ꯀꯣꯠꯀꯗꯣ ꯐꯖꯅ ꯑꯗꯨꯃꯥꯏꯅ ꯊꯝꯃꯝꯃꯦ ꯑꯗꯨ ꯇꯧꯗꯕ ꯑꯝꯇ ꯆꯣꯡꯕ ꯌꯥꯎꯍꯜꯂꯔꯣꯏ ꯈꯣꯠꯍꯜꯂꯔꯣꯏ ꯂꯥꯏꯅ ꯃꯔꯥ ꯄꯥꯏꯕꯤꯅꯒ ꯐꯖꯅ ꯉꯥꯛ ꯁꯦꯠꯂꯒ ꯇꯧꯕꯅꯦ ꯑꯗꯨꯅ ꯏꯔꯥꯡꯒꯨꯝꯕ ꯑꯃ ꯑꯃ ꯊꯣꯛꯄ ꯈꯣꯠꯄꯒꯤꯗꯤ ꯍꯟꯗꯛꯇꯤ ꯀꯩꯁꯨꯝ ꯇꯥꯗꯤ ꯇꯥꯗꯌꯦ ꯍꯥꯟꯅꯗꯤ ꯑꯗꯨ ꯈꯠꯅꯔꯒ ꯆꯩꯅꯔꯒ ꯌꯥꯝ ꯇꯧꯋꯤꯗꯅ
ꯎꯝ ꯍꯣꯏ ꯍꯣꯏ ꯐꯩꯌꯦ ꯑꯗꯨꯃꯥꯏꯅ ꯁꯦꯝ ꯍꯥꯏꯗꯤ ꯈꯔ ꯅꯤꯌꯣꯝ ꯁꯦꯝꯗꯣꯛꯄꯗꯣ ꯑꯗꯨꯗꯣ ꯑꯩ ꯊꯝꯃꯒꯦ ꯉꯁꯤꯗꯤ ꯍꯌꯦꯡ ꯑꯃꯨꯛ ꯇꯧꯔꯑꯒꯦ ꯑꯩꯗꯣ ꯁꯣꯝꯗ ꯃꯤꯅ ꯀꯧꯔꯛꯑꯦꯀꯣ
ꯍꯣꯏ ꯍꯣꯏ ꯐꯔꯦ ꯐꯔꯦ ꯐꯖꯅ ꯂꯩꯔꯣ